ꯍꯜꯂꯣ
ꯀꯩꯅꯣ ꯅꯪ ꯈꯣꯟ ꯌꯥꯝ ꯄꯤꯛꯏꯅ
ꯑꯣ ꯑꯣ ꯑꯁ ꯇꯥꯗꯕꯩ ꯑꯣꯏꯔꯝꯒꯅꯤ꯫
ꯑꯣ ꯑꯣ ꯇꯥꯔꯦ ꯇꯥꯔꯦ ꯌꯥꯝ ꯄꯤꯛꯄ ꯑꯗꯨꯒꯤ
ꯑꯣ
ꯑꯗꯨꯝ ꯅꯣꯡ ꯆꯨꯕ꯭ꯔꯣ?
ꯑꯁ ꯏꯇꯥꯎ ꯅꯣꯡꯁꯦ ꯈꯪꯗꯦ ꯍꯧꯖꯤꯛꯄꯨꯗꯤ ꯈꯔ ꯍꯥꯡꯉꯤ ꯑꯗꯣ ꯑꯗꯨꯝ ꯆꯨꯔꯤ ꯍꯥꯏꯕꯗꯨꯅꯤꯗ ꯑꯗꯨꯝ꯫
ꯑꯦ ꯑꯁ ꯉꯁꯥꯏ ꯁꯣꯝꯗ
ꯐꯖꯅꯁꯨ
ꯅꯪ ꯈꯣꯟ ꯌꯥꯝ ꯁꯦꯡꯗꯦ ꯅꯣꯏ ꯑ ꯑꯗꯣꯝ
ꯑꯩꯅꯦ
ꯑꯗꯨꯅ ꯑꯩꯉꯣꯟꯗꯁꯨ ꯇꯥꯕꯗꯨ ꯐꯖꯅ ꯁꯦꯡꯗꯕ ꯁꯦꯡꯉꯦ ꯁꯦꯡꯉꯦ ꯅꯣꯡ ꯆꯨꯒꯤꯕꯒꯤ ꯌꯥꯔꯦ ꯌꯥꯔꯦ ꯅꯣꯡ ꯆꯨ ꯅꯣꯏ ꯅꯦꯠ ꯅꯨꯡꯉꯥꯏꯇꯕꯩ ꯑꯣꯏꯗꯣꯏꯅꯦ꯫ ꯅꯦꯠꯋꯔꯛ ꯅꯒ ꯀꯩꯅꯒ ꯑꯩꯈꯣꯏ ꯂꯝ ꯍꯥꯏꯔꯦꯅ꯫
ꯃꯥꯅꯤꯅꯦ ꯑꯗꯨꯕꯨꯗꯤ ꯅꯦꯠꯋꯥꯛ ꯑꯁꯤꯅꯅꯤ ꯑꯣꯏꯗꯣꯏꯁꯦ ꯅꯦꯠꯋꯔꯥꯛꯁꯤꯅꯒ ꯈꯔ ꯌꯥꯔꯗꯤ ꯗꯤꯝ ꯐꯒꯗꯕ ꯑꯗꯨꯁꯨ ꯅꯠꯇꯦꯅꯦ ꯅꯦꯠꯋꯥꯛꯁꯤꯁꯨ ꯌꯥꯝꯅ ꯅꯨꯡꯉꯥꯏꯇꯕꯒꯤꯅꯤ꯫ ꯑꯗꯨ ꯑꯣꯏꯔꯦꯅꯦ ꯂꯩꯔꯤꯕ ꯃꯐꯝꯁꯤꯅꯅꯦ ꯈꯪꯗꯦ ꯆꯤꯡꯅꯨꯡ ꯃꯥꯅꯨꯡꯗ ꯂꯩꯔꯨꯕꯩ ꯑꯣꯏꯗꯣꯏꯔꯥ? ꯀꯔꯤꯅꯣ ꯅꯦꯠꯋꯥꯛ ꯁꯤꯁꯨ ꯄꯠ ꯄꯠ ꯇꯠ ꯂꯩ ꯀꯅꯥꯝꯅꯁꯨ ꯌꯦꯡꯕꯤꯗꯦ ꯁꯤꯒꯤ ꯃꯇꯥꯡꯁꯤꯗ ꯑꯩꯈꯣꯏꯁꯨ ꯀꯅꯥꯝꯇ ꯀꯔꯤꯝꯇꯁꯨ ꯍꯥꯏꯗꯦ ꯑꯩꯈꯣꯏꯁꯨ ꯑꯩꯈꯣꯏꯒꯤ ꯊꯣꯛꯄ ꯍꯤꯡꯕꯒꯤ ꯃꯑꯣꯡꯗ ꯑꯗꯨꯝ ꯄꯡꯏ ꯗ ꯍꯤꯡꯉ ꯂꯩꯔꯤꯁꯤꯅꯤ ꯁꯤꯁꯦ ꯑꯩꯈꯣꯏꯅ ꯑꯝꯇꯪ ꯍꯥꯏꯔꯒꯅꯦ ꯁꯤꯁꯨ ꯐꯜꯂꯗꯤ ꯐꯗꯝꯕ ꯌꯦꯡꯉꯨ ꯀꯨꯏꯔꯕꯩ ꯃꯇꯨꯡꯗ ꯋꯥꯔꯤ ꯎꯅꯗ ꯁꯥꯟꯅꯗꯕ ꯀꯨꯏꯔꯕ ꯃꯇꯨꯡꯁꯤ ꯉꯁꯤꯈꯛ ꯁꯥꯟꯅꯕꯁꯤ ꯐꯖꯅ ꯇꯥꯟꯅꯗꯕꯤꯗ ꯄꯠ ꯄꯠ ꯄꯠ ꯇꯠꯅꯔꯤꯕꯁꯤ ꯌꯦꯡꯉꯨ ꯇꯧꯔꯤꯁꯤ
ꯑꯗꯨꯅꯤꯅꯦ ꯍꯧꯖꯤꯛꯁꯨ ꯅꯪ ꯉꯥꯡꯈꯤꯦꯗ ꯇꯠꯂꯤ ꯇꯠꯂꯤ ꯇꯥꯕꯨꯗꯤ ꯂꯧꯁꯤꯟꯐꯝꯕꯨꯗꯤ ꯈꯪꯕ ꯑꯗꯨ ꯑꯣꯏꯔꯒꯁꯨ ꯅꯨꯡꯉꯥꯏꯇꯦꯕꯥ ꯅꯪꯅ ꯑꯗꯣꯝꯗꯗ ꯂꯩ ꯑꯩꯈꯣꯏꯔꯣꯝꯗꯁꯨ ꯈꯔ ꯀꯣꯏꯊꯣꯔꯛꯎ ꯁꯤꯗ ꯆꯥꯕ ꯊꯛꯄ ꯀꯩꯀꯩ ꯈꯔ ꯇꯧꯗꯅ ꯄꯨꯟꯗꯅ ꯂꯥꯡꯗꯅ ꯇꯧꯅꯤ ꯅꯦꯕꯥꯛꯁꯨ ꯅꯨꯡꯉꯥꯏꯇꯦ ꯑꯩꯈꯣꯏ ꯐꯥꯎꯕꯗ ꯅꯪ ꯂꯩ ꯃꯐꯝꯗꯨꯗꯗꯤ ꯀꯗꯥꯏꯗꯒꯤ ꯁꯣꯝꯗ ꯈꯔ ꯀꯣꯏꯔꯛꯑꯒ ꯄꯨꯟꯗꯕꯁꯨ ꯀꯨꯏꯔꯦ ꯆꯥꯕ ꯊꯛꯄ ꯑꯗꯒꯤ ꯏꯃꯥꯁꯤꯡ ꯀꯃꯥꯏ ꯀꯃꯥꯏ ꯇꯧꯔꯤ ꯈꯣꯠꯂꯤ ꯀꯥꯏꯅ ꯍꯥꯡꯗꯣꯛ ꯍꯥꯡꯖꯤꯟ ꯇꯧꯅꯗꯕꯁꯨ ꯅꯪꯁꯨ ꯊꯕꯛ ꯆꯦꯅꯤꯡꯟꯕꯅꯤꯅ ꯑꯩꯈꯣꯏꯁꯨ ꯍꯥꯏꯐꯝ ꯑꯃ ꯈꯪꯗꯦꯗꯣ ꯎꯅꯗꯕꯁꯨ ꯀꯨꯏꯔꯦ ꯅꯪꯕꯨ ꯍꯥꯡꯗꯕ꯭ꯔꯥꯅꯦ
ꯑꯁ ꯇꯧꯔꯤ ꯌꯦꯉꯨ ꯊꯕꯛꯅ ꯄꯨꯟꯁꯤꯅꯦ ꯍꯥꯏꯕꯗꯨꯗꯅꯦ ꯇꯧꯔꯒ ꯑꯗꯨꯝ ꯂꯩꯔꯤꯅꯦ ꯇꯧꯔꯤꯁꯦ ꯄꯨꯟꯁꯤꯁꯦ ꯁꯨꯗꯕ ꯌꯥꯗꯕꯅꯤꯅ ꯁꯨꯕ ꯅꫭꯝꯕ ꯆꯠꯂꯤꯕꯁꯤꯅꯤ ꯇꯧꯔꯤꯁꯦ ꯑꯗꯣꯝꯗ ꯑꯩꯈꯣꯏ ꯀꯣꯏꯊꯣꯛꯅꯤꯡꯉꯛꯄꯅꯤ ꯇꯧꯔꯤꯁꯦ ꯀꯣꯏꯊ ꯗꯨꯁꯨ ꯍꯧꯖꯤꯛ ꯀꯩꯅꯣ ꯇꯧꯗ ꯐꯪꯗ꯭ꯔꯤꯁꯤꯅꯤ ꯅꯣꯏꯗꯤ ꯎꯅꯗꯕ ꯀꯨꯏꯕꯗꯨꯗꯅꯦ ꯂꯥꯛꯑꯒ ꯑꯦ ꯀꯩꯅꯣꯝ ꯀꯩꯅꯣꯝꯇ ꯆꯥꯃꯤꯟꯅꯔꯒꯅꯦ ꯑꯋꯥ ꯅꯨꯡꯉꯥꯏ ꯋꯥꯔꯤ ꯁꯥꯟꯅꯃꯤꯟꯅꯕ ꯀꯨꯏꯅ ꯂꯥꯞꯅꯕꯁꯤꯁꯨ ꯅꯨꯡꯉꯥꯏꯇꯦꯅꯦ ꯑꯩꯈꯣꯏ ꯑꯁꯦ ꯑꯗꯨꯝ ꯀꯩꯅꯣ ꯗꯕꯨ ꯍꯥꯟꯅ ꯅꯍꯥ ꯑꯣꯏꯔꯤꯉꯩꯗꯕꯨ ꯀꯩꯅꯣ ꯇꯧꯔꯝꯃꯤ ꯑ ꯑ ꯃꯇꯝꯁꯦ ꯍꯥꯡꯅ ꯂꯩꯅꯤ ꯕꯅꯤꯅ ꯑꯗꯨꯝ ꯎꯅꯗꯅ ꯑꯗꯨꯝꯅ ꯇꯧꯔꯝꯃꯤ ꯍꯧꯖꯤꯛꯇꯤ ꯏꯁꯥ ꯏꯁꯥ ꯏꯁꯥꯒꯤ ꯏꯊꯧꯁꯦ ꯂꯣꯏꯅ ꯆꯤꯟꯅꯔꯕꯅꯤꯅꯅꯦ ꯅꯪꯁꯨ ꯆꯤꯟꯕ ꯑꯩ ꯁꯨ ꯆꯤꯟꯕ ꯇꯧꯕꯏ ꯊꯦꯡꯅꯗꯕ ꯎꯅꯗꯕꯁ ꯍꯨꯏꯔꯦꯟ ꯇꯧ ꯌꯥꯕꯅꯤ ꯇꯧꯔꯤꯁꯦ ꯃꯇꯝ ꯍꯥꯡꯕ ꯑꯃ ꯇꯧꯔꯅꯦ ꯇꯧ꯭ꯔꯒꯗꯤ ꯑꯩꯈꯣꯏꯁꯦ ꯁꯛ ꯀꯣꯟꯅꯅ ꯁꯛꯄ ꯀꯥꯎꯅꯕꯒꯤ ꯐꯤꯕꯝꯗꯣ ꯑꯗꯨꯒꯤ ꯐꯤꯕꯝ ꯌꯧꯔꯛꯀꯣꯏꯅꯤ ꯇꯧꯔꯤꯁꯦ
ꯇꯥꯏꯅꯦ ꯇꯥꯏꯅꯦ ꯇꯥꯏꯅꯦ ꯑꯃꯨꯛꯅ ꯉꯁꯥꯏꯗꯒꯤꯅ ꯑꯃꯨꯛ ꯇꯞꯄꯤ ꯍꯟꯗꯛꯅ ꯑꯃꯨꯛ ꯈꯪꯊꯣꯛ ꯊꯣꯔꯛꯏ ꯀꯩꯗꯧꯔꯒꯦꯕ ꯅꯪ ꯐꯣꯟꯗꯣ ꯑꯩꯅ ꯈꯪꯉ ꯍꯥꯏꯗꯤ ꯈꯪꯗꯦ ꯑꯁ ꯈꯪꯗꯦꯗ ꯅꯪꯅ ꯃꯔꯣꯟ ꯑꯃ ꯉꯥꯡꯐꯝꯗ ꯂꯩꯕꯅꯦ ꯅꯣꯡ ꯐꯥꯗ ꯋꯥꯔꯤ ꯋꯥꯔꯤ ꯁꯅꯗ ꯄꯦꯗꯨ ꯇꯧꯔꯦ ꯀꯔꯤꯅꯣ ꯍꯥꯏꯕꯅꯤꯗ ꯅꯪ ꯐꯣꯟꯗꯨ ꯀꯃꯥꯏꯅ ꯄꯥꯏꯔꯤꯅꯣꯕ ꯂꫭꯊꯣꯛꯑꯒ ꯇꯨꯝꯃꯒ ꯊꯕꯛ ꯇꯧꯔꯥ ꯅꯠꯇ꯭ꯔꯥ ꯀꯔꯤ ꯇꯧꯔꯤꯒꯦꯕ ꯅꯪꯕꯨ
ꯀꯔꯤꯝ ꯇꯧꯗꯦꯗ ꯂꯣꯡꯊꯣꯠ ꯇꯨꯝꯕ ꯈꯣꯠꯄ ꯀꯔꯤꯝ ꯇꯧꯕ ꯅꯠꯇꯦ ꯇꯦꯗꯥ ꯑꯩꯁꯨ ꯆꯨꯝꯅ ꯂꯩꯔꯛ ꯑꯣ ꯑꯩ ꯁꯥꯔꯛꯏꯁꯤꯅꯤ ꯅꯦꯠꯋꯥꯛꯅ ꯌꯥꯗꯕꯒꯤ ꯑꯣꯏꯔꯝꯒꯅꯤ ꯃꯤ ꯅꯪꯅ ꯑꯩꯉꯣꯟꯗ ꯇꯥꯏꯅꯗꯧꯒꯤꯗ ꯇꯧꯏ
ꯅꯠꯇꯦ ꯍꯧꯖꯤꯛ ꯍꯧꯖꯤꯛ ꯍꯧꯖꯤꯛ ꯅꯪ ꯉꯥꯡꯉꯤꯗꯨ ꯌꯥꯏꯑꯕ ꯑꯗꯨꯏ ꯃꯃꯥꯡꯗ ꯅꯪ ꯉꯥꯡꯉꯝꯕꯗꯣ ꯉꯁꯥꯏ ꯍꯧꯔꯛꯄꯗꯅ ꯃꯔꯛꯇꯨ ꯐꯥꯎꯕꯗ ꯑꯗꯨꯝ ꯄꯠ ꯄꯠ ꯄꯠ ꯄꯠ ꯄꯠ ꯇꯠꯂꯒ ꯌꯥꯝꯅ ꯇꯞꯅ ꯇꯥꯕꯗꯧꯅ ꯇꯧꯋꯦꯕ ꯑꯗꯨꯒ ꯑꯀꯣꯟꯕꯒꯤ ꯍꯧꯖꯤꯛ ꯍꯧꯖꯤꯛ ꯅꯪꯟ ꯇꯨꯃꯤꯟ ꯂꯩꯈ꯭ꯔꯦ ꯍꯥꯏꯔꯛꯄꯒꯤ ꯃꯇꯥꯡꯗꯣ ꯑꯗꯨꯗꯗꯤ ꯖꯔ ꯖꯗ ꯊꯣꯏꯖꯤꯜꯂꯛꯑꯦꯕ ꯑꯃꯨꯛ ꯑꯗꯨꯗ ꯑꯩ ꯉꯥꯡꯕꯗꯤ ꯁꯦꯡꯅ ꯇꯕ꯭ꯔꯥ ꯇꯥꯗꯕ꯭ꯔꯥꯕ
ꯇꯥꯏꯅꯦ ꯇꯥꯏꯅꯦ ꯅꯪꯒꯒꯤꯗꯤ ꯁꯦꯛꯅ ꯇꯥꯏꯅꯦ ꯑꯩꯒꯤꯁꯤꯗ ꯌꯥꯗ꯭ꯔꯤꯔꯥ?
ꯑꯗꯨꯅꯦ ꯅꯪꯒꯤꯅꯤꯅꯦ ꯁꯣꯝ ꯁꯣꯝ ꯆꯥꯎꯈꯠꯄ ꯂꯝꯗ ꯈꯔ ꯃꯤꯔꯛ ꯇꯤꯟꯕ ꯃꯐꯝꯗ ꯂꯥꯎꯅꯦ ꯅꯪ ꯂꯩꯔꯤꯗꯨ ꯌꯥꯗꯦꯅꯦ ꯁꯣꯝꯗ ꯂꯥꯎꯅꯦ ꯂꯝ ꯀꯣꯏꯕꯒ ꯄꯨꯕꯤꯒꯦꯅꯦ ꯆꯥꯕ ꯊꯛꯄ ꯀꯩꯗꯧꯁꯤ ꯋꯦꯗꯔꯁꯤ ꯅꯨꯡꯉꯥꯏꯇ꯭ꯔꯁꯦ ꯁꯤ ꯑꯩꯅ ꯍꯧꯖꯤꯛ ꯐꯥ꯫ꯝꯃꯤꯁꯤꯁꯦ ꯕꯤꯜꯗꯤꯡ ꯃꯊꯛꯇꯅꯤꯁ ꯁꯤ ꯍꯧꯖꯤꯛ ꯅꯨꯃꯤꯠ ꯊꯋꯥꯏꯃꯤꯆꯛ ꯊꯥꯒ ꯌꯦꯡꯗꯅ ꯇꯧꯔꯤ ꯉꯥꯛꯇꯪ ꯂꯩꯔꯗꯤ ꯑꯃꯨꯛꯁꯤ ꯆꯥꯕ ꯊꯛꯄꯒꯤ ꯅꯣꯡꯁꯤꯒ ꯆꯥꯟꯅꯕ ꯂꯩꯔꯤꯗꯅ ꯀꯔꯤ ꯃꯣꯏꯒꯤ ꯍꯥꯏꯗꯤ ꯑꯅꯨꯡꯁꯥ ꯁꯟꯁꯥ ꯈꯔ ꯂꯩꯔꯨꯔꯒ ꯍꯦꯛ ꯑꯃꯨꯛ ꯊꯣꯡꯒꯠꯅꯤ ꯑꯃꯨꯛ ꯆꯥꯅꯤ ꯁꯤ ꯅꯪ ꯂꯩꯔꯝꯃꯗꯤ ꯁꯤ ꯍꯥꯎꯔꯣꯏꯗ꯭ꯔꯥꯁꯦ ꯅꯪꯅ ꯑꯗꯣꯝꯗꯗ ꯁꯨꯝ ꯂꯩꯈꯤꯗꯅ ꯑꯩꯁꯨ ꯁ꯭ꯋꯥꯏꯗ ꯏꯃꯥꯟꯅꯕꯈꯩꯁꯨ ꯑꯝꯇ ꯂꯩꯇꯦ ꯁ꯭ꯋꯥꯏꯗꯗꯤ ꯊꯕꯛ ꯃꯌꯥꯝ ꯃꯥꯏ ꯆꯤꯟꯅꯈꯤꯕꯅꯤꯅ ꯅꯣꯏ ꯑꯩꯈꯣꯏ ꯈꯔ ꯄꯨꯟꯗꯧꯗ ꯅꯪꯁꯨ ꯍꯦꯛ ꯂꯛ ꯇꯦꯗꯣ ꯑꯩꯁꯨ ꯅꯣꯏ ꯑꯗꯣꯝꯗ ꯂꯥꯛꯄꯗꯤ ꯍꯦꯛ ꯐꯪꯗꯦ ꯑꯗꯨꯅꯅꯤꯅꯦ ꯑꯩꯅ ꯇꯧꯔꯛꯏꯁꯦ
ꯃꯥꯅꯤ ꯃꯥꯅꯤ ꯆꯨꯝꯃꯤ ꯅꯪ ꯍꯥꯏꯗꯨꯁꯨ ꯌꯥꯝ ꯀꯨꯏꯔꯦ ꯑꯗꯨꯃꯥꯏꯅ ꯄꯨꯟꯗꯅ ꯈꯣꯠꯇꯅ ꯇꯧꯈꯤꯗꯕ ꯍꯧꯖꯤꯛꯀꯤ ꯑꯣꯏꯔꯤꯕ ꯀꯩꯅꯣꯁꯤꯗ ꯐꯤꯕꯝꯁꯤꯗꯅꯦ ꯊꯕꯛ ꯁꯨꯕꯁꯨ ꯌꯥꯗꯕ ꯊꯕꯛ ꯁꯤꯗꯩ ꯊꯣꯛꯂꯛꯄꯁꯨ ꯌꯥꯗꯕ ꯑꯅꯤꯗ ꯑꯅꯤꯒꯤ ꯃꯔꯛꯇꯅꯦ ꯐꯥꯡꯉꯒ ꯂꯩ ꯂꯩꯔꯤꯅꯦ ꯍꯥꯏꯕꯗꯣ ꯑꯗꯨꯗꯨꯅꯤ ꯇꯧꯔꯤꯁꯦ ꯊꯕꯛꯁꯤꯅ ꯑꯃꯨꯛ ꯀꯣꯝ ꯀꯣꯝꯕ ꯑꯗꯩꯗꯤ ꯀꯩꯅꯣ ꯇꯧꯕ ꯑꯣꯏꯇꯥꯔꯒꯗꯤꯅꯦ ꯂꯥꯛꯄ ꯌꯥꯕꯅꯤ
ꯑꯗꯨ ꯅꯣꯏꯒꯤ ꯊꯕꯛꯇꯨꯕꯨ ꯍꯥꯟꯅꯒꯤ ꯃꯑꯣꯡꯗ ꯑꯗꯨꯝ ꯇꯧꯔꯤꯕ꯭ꯔꯥ ꯅꯠꯇ꯭ꯔꯒ ꯀꯔꯤ ꯍꯥꯏꯗꯤ ꯅꯨꯡꯉꯥꯏꯅꯤ ꯅꯨꯡꯉꯥꯏꯅꯗꯦ ꯀ ꯌꯥꯝ ꯇꯧꯈꯤꯕꯗꯨꯣ ꯀꯃꯥꯏꯅ ꯇꯧꯈ꯭ꯔꯒꯦꯕ ꯃꯤꯁꯤꯡꯗꯨꯕꯨ ꯑꯗꯨꯝ ꯌꯥꯅ ꯌꯥꯅꯕ ꯑꯗꯨꯝ ꯅꯝꯊꯔꯒ ꯊꯝꯃꯤꯕ꯭ꯔꯥ ꯅꯠꯇ꯭ꯔꯒ ꯅꯣꯏ ꯍꯥꯏꯕ ꯉꯥꯡꯕ ꯈꯣꯠꯄ ꯀꯝꯄ꯭ꯂꯦꯟ ꯀꯩꯝ ꯇꯧꯗ꯭ꯔꯕ ꯍꯥꯏꯕꯅꯤꯗ ꯅꯍꯥꯟ ꯇꯧꯅꯕꯒꯤ ꯃꯑꯣꯡꯗꯨꯕꯨ
ꯇꯧꯔꯤꯕꯅꯤꯅꯦ ꯑꯗꯨꯕꯨꯗꯤ ꯑꯗꯨꯝ ꯍꯥꯏꯗꯤ ꯅꯨꯡꯉꯥꯏꯅꯗꯕ ꯑꯗꯨꯝ ꯃꯇꯦꯛ ꯃꯇꯦꯛ ꯂꯩꯅꯔꯤꯕꯅꯤ ꯑꯗꯨ ꯑꯩꯈꯣꯏ ꯃꯁꯦꯟꯃꯨꯛ ꯁꯨꯕꯗ ꯌꯥꯏ ꯌꯥꯗꯦ ꯊꯤꯡꯖꯤꯜꯂꯤ ꯊꯤꯡꯖꯤꯟꯗꯦꯅ ꯇꯧꯗꯅ ꯑꯃꯨꯛ ꯑꯩꯈꯣꯏ ꯃꯁꯦꯟ ꯑꯃꯨꯛ ꯅꯨꯡꯉꯥꯏꯅꯗꯦ ꯑꯗꯨꯗꯨ ꯑꯃꯨꯛ ꯑꯗꯨ ꯅꯨꯡꯉꯥꯏꯅꯗ꯭ꯔꯤꯉꯩ ꯃꯊꯛꯇꯨꯗ ꯍꯧꯖꯤꯛ ꯍꯧꯖꯤꯛ ꯌꯦꯡꯉꯨ ꯑꯃꯨꯛ ꯅꯣꯡꯃꯨꯛ ꯆꯨꯁꯜꯂꯛꯇꯅ ꯊꯕꯛꯁꯦ ꯁꯨꯕꯕꯁꯤꯦ ꯇꯦꯛ ꯇꯦꯛꯃꯨꯛ ꯁꯨ ꯑꯃꯨꯛ ꯁꯨꯗ ꯑꯃꯨꯛ ꯁꯨ ꯇꯧꯔ ꯂꯩꯔꯤꯁꯤꯅꯤ ꯍꯧꯖꯤꯛ ꯑꯣꯏꯔꯤꯕ ꯅꯣꯡꯖꯨ ꯄꯟꯊꯥꯁꯨ ꯑꯣꯏꯁꯜꯂꯛꯑꯦꯗꯅ ꯑꯗꯨꯗꯨꯅ ꯀꯩꯅꯣ ꯇꯧꯔꯤꯕꯅꯤ ꯌꯦꯉꯛ ꯑꯁ ꯐꯔꯛꯁꯦ ꯑꯃ ꯄꯨꯔꯥꯅꯦ ꯇꯥꯔꯤꯕꯁꯦ꯫
ꯑꯗꯣ ꯄꯩꯁꯥ ꯅꯨꯡꯁꯥꯗꯤ ꯅꯣꯏꯒꯤ ꯇꯣꯂꯣꯞꯅ ꯇꯣꯂꯣꯞ ꯂꯩꯖꯈ꯭ꯔꯒ ꯅꯣꯡꯃꯒꯤ ꯀꯛ ꯀꯥꯛꯄꯤꯕ ꯈꯣꯠꯄꯗꯤ ꯑꯝꯇ ꯑꯗꯨꯗꯤ ꯂꯦꯞꯄꯝꯃꯅꯤ ꯑꯃꯨꯛ ꯊꯕꯛꯅꯤꯅ
ꯑꯁ ꯊꯕꯛꯅꯤꯅ ꯇꯣꯂꯣꯞ ꯇꯣꯂꯣꯞꯇꯨꯁꯨ ꯀꯩꯁꯨ ꯌꯥꯝ ꯆꯥꯎꯕ ꯅꯠꯇꯦꯗ ꯇꯧꯔꯤꯁꯦ ꯏꯇꯥꯎ ꯀꯩꯅꯣꯁꯤꯅꯅꯦ ꯍꯥꯏꯗꯤ ꯅꯣꯡꯃꯒꯤ ꯈꯨꯠꯁꯨꯃꯅ ꯑꯗꯨ ꯍꯥꯏꯅ ꯇꯦꯛ ꯇꯦꯛ ꯐꯪꯕꯗꯨꯅ ꯑꯗꯨꯝ ꯑꯗꯨꯅꯕꯨ ꯍꯦꯟꯅ ꯐꯩ ꯑꯗꯨꯅꯤ ꯁꯨꯗꯕꯤ ꯁꯨꯃꯥꯏꯅ ꯂꯩꯕꯁꯤꯗꯤꯅꯦ ꯆꯥꯔꯒ ꯈꯛ ꯂꯩꯕ ꯄꯩꯁꯥꯗꯤ ꯐꯪꯗꯕ ꯁꯤꯁꯤꯅ ꯍꯦꯟꯅꯗꯨꯝ ꯋꯥꯔꯦꯗ ꯑꯗꯨꯅꯤ ꯍꯥꯏꯗꯤ ꯂꯥꯡꯕꯩꯗ ꯂꯩꯕꯅꯤꯅꯅꯦ ꯑꯗꯩ ꯌꯨꯝꯗꯕꯨ ꯂꯩꯔꯒꯗꯤ ꯅꯨꯡꯉꯥꯏꯅ ꯀꯩꯅꯣꯗꯨꯗ ꯑꯃꯣꯟꯕ ꯃꯣꯝꯄꯥꯛ ꯐꯃꯨꯡꯗꯨꯗ ꯇꯨꯝꯃꯒ ꯂꯩ ꯌꯥꯕ ꯑꯗꯨꯁꯨ ꯅꯠ ꯅꯠꯇꯦꯗꯣ ꯁꯤꯗ ꯇꯨꯝꯃꯤꯅꯦ ꯇꯧꯔꯤꯁꯤ ꯂꯤꯟ ꯀꯥꯡ ꯑꯗꯩ ꯒ꯭ꯌꯥꯃꯦꯟ ꯇꯥꯕ ꯅꯠꯇꯦ ꯍꯥꯏꯔꯤꯕ ꯑꯗꯨꯗꯨꯅ ꯑꯁ ꯇꯧꯗ ꯌꯥꯗ ꯗꯕꯅꯤꯅ ꯇꯧꯕꯗꯅꯦ ꯋꯥꯔꯕꯅꯤ ꯇꯧꯔꯤꯁꯤ
ꯑꯗꯨ ꯁꯨꯗꯤ ꯁꯨꯕ ꯅꯣꯝꯕꯗꯤ ꯂꯦꯞꯀꯅꯨꯍ ꯅꯨꯄꯥ ꯑꯃ ꯑꯣꯏꯔꯕꯅꯤꯅ ꯌꯨꯝ ꯄꯨꯔꯤꯕꯅꯤꯅ ꯁꯨꯖꯜꯂꯣ ꯑꯗꯒꯤ ꯇꯥꯟꯁꯤꯜꯂꯣ ꯏꯃꯥ ꯍꯣꯏꯁꯨ ꯅꯣꯏ ꯈꯪꯗꯦ ꯂꯩꯃꯤꯟꯅꯕ ꯐꯪꯏꯕ꯭ꯔꯥ ꯐꯪꯗꯕ꯭ꯔꯥ ꯌꯨꯝꯗꯤ ꯅꯣꯡ ꯐꯥꯗꯣꯛꯀ ꯑꯗꯨꯝ ꯆꯠ ꯈꯣꯠꯇꯅ ꯇꯧꯕ ꯅꯠꯇ꯭ꯔꯣ ꯅꯊꯟꯗ ꯁꯨꯝ ꯊꯕꯛ ꯁꯨꯔꯤꯅꯤꯅ ꯄꯪꯂꯩ ꯂꯩꯔꯒ ꯒ ꯌꯨꯝꯒꯤ ꯌꯦꯡꯁꯤꯟꯗꯕꯗꯤ ꯇꯧꯅꯨꯍꯦ
ꯍꯣꯏ ꯍꯣꯏ ꯑꯗꯨꯅꯦ ꯑꯗꯨꯁꯨ ꯌꯦꯡꯗꯕ ꯌꯥꯗꯕꯅꯤꯅꯅꯦ ꯑꯥ ꯑꯗꯨꯝ ꯌꯦꯡꯗꯣꯔꯤꯕꯅꯤ ꯀꯩꯅꯣ꯫ ꯇꯧꯗꯣꯔꯤꯕꯅꯤ ꯑꯗꯨꯝ ꯑꯁ ꯌꯨꯝꯁꯤ ꯄꯨꯔꯛꯄꯁꯤꯗꯅꯦ ꯋꯥꯔꯕ ꯑꯗꯨꯅꯤꯅꯦ ꯇꯧꯔꯤꯁꯦ ꯌꯨꯝꯗꯁꯨ ꯂꯩꯅꯤꯡꯉꯤ ꯄꯩꯁꯥꯁꯨ ꯇꯥꯟꯅꯤꯡꯉꯤ ꯅꯨꯡꯉꯥꯏꯕꯁꯨ ꯄꯥꯝꯃꯤ ꯋꯥꯖꯨ ꯋꯥꯅꯤꯡꯗꯦ ꯍꯥꯏꯕꯗꯤ ꯐꯤꯕꯝꯗꯅꯤ ꯇꯧꯔꯤꯕꯁꯤ
ꯑꯣ ꯐꯔꯦ ꯐꯔꯦ ꯏꯇꯥꯎ ꯑꯗꯨ ꯑ ꯏꯇꯥꯎ ꯊꯕꯛꯁꯨ ꯑꯗꯨꯝ ꯇꯧꯕꯤꯌꯨ ꯑꯗꯨꯒ ꯅꯣꯡ ꯐꯥꯗꯣꯛꯅꯦ ꯍꯥꯡ ꯀꯥꯟꯗꯁꯨꯅꯦ ꯁꯣꯝꯗ ꯍꯦꯛ ꯀꯣꯏꯔꯛꯎ ꯑꯗꯨꯒꯅꯦ ꯏꯃꯥ ꯍꯣꯏꯁꯨ ꯍꯦꯛ ꯌꯥꯎꯔꯛꯄ ꯌꯥꯎꯔꯒꯅ ꯌꯥꯔꯒꯅ ꯍꯦꯛ ꯌꯥꯎꯔꯛꯎ ꯑꯗꯨꯒ ꯅꯣꯡꯃ ꯐꯖꯅ ꯀꯥꯏꯊꯣꯛꯑꯒ ꯁꯛ ꯃꯥꯏ ꯎꯅ ꯗꯅ ꯑꯗꯒꯤ ꯆꯥꯛ ꯏꯁꯤꯡ ꯆꯥꯗꯅ ꯅꯣꯡꯃ ꯐꯖꯅ ꯑꯝꯇ ꯄꯨꯟꯁꯤ ꯀꯨꯏꯔ ꯏꯇꯥꯎꯍꯣꯏ ꯄꯨꯟꯈꯤꯗꯕ ꯊꯥꯏꯅ ꯍꯥꯡꯉꯤꯀꯥꯟꯗꯕꯨ ꯃꯥꯏ ꯃꯥꯏ ꯊꯣꯛꯄ ꯄꯥꯛꯆꯠ ꯆꯠꯇꯅ ꯑꯃꯗ ꯑꯃꯗ ꯀꯣꯏꯗꯧ ꯇꯧꯔꯝꯃꯤ ꯍꯧꯖꯤꯛꯅ ꯑꯃꯨꯛ ꯁꯪꯗ꯭ꯔꯦꯗꯣ ꯑꯗꯨꯅ ꯌꯥꯔꯤꯀꯥꯟꯗꯅꯦ ꯅꯣꯡꯃ ꯐꯖꯅ ꯊꯕꯛ ꯀꯥꯏꯊꯣꯛꯑꯒꯅꯦ ꯍꯦꯛ ꯌꯦꯡꯉꯒ ꯄꯨꯟꯁꯤ ꯅꯠꯇ꯭ꯔꯗꯤ ꯏꯇꯥꯎ ꯁꯨꯝ ꯂꯥꯞꯅꯒꯤꯅꯤꯀꯣ
ꯍꯣꯏ ꯍꯣꯏ ꯑꯗꯨꯃꯥꯏꯅꯅꯦ ꯑꯃꯨꯛꯇꯪ ꯀꯩꯅꯣ ꯇꯧꯔꯒ ꯄꯨꯟꯅꯕꯅꯦ ꯀꯩꯅꯣ ꯇꯧꯁꯤ ꯁꯤꯟꯁꯤ ꯑꯗꯨꯗꯨꯒ ꯀꯩꯅꯣꯍꯣꯏ ꯂꯥꯛꯀꯗꯕ ꯅꯨꯃꯤꯠꯇꯣ ꯑꯗꯨꯗꯣ ꯍꯥꯏꯔꯛꯀꯦ ꯑꯗꯨꯗꯨꯒ ꯏꯃꯥ ꯍꯣꯏꯗ ꯏꯃꯥ ꯍꯣꯏꯗ ꯀꯩꯅꯣ ꯇꯧ ꯏꯃꯥ ꯍꯣꯏꯗꯁꯨ ꯍꯥꯏꯌꯨ ꯀꯩꯅꯣꯗ ꯑꯦ ꯀꯩꯅꯣ ꯂꯥꯛꯀꯅꯤ ꯈꯣꯠꯀꯅꯤ ꯃꯣꯏ ꯍꯥꯏꯗꯤ ꯏꯃꯥ ꯍꯣꯏꯗꯁꯨ ꯍꯥꯟꯅ ꯈꯪꯍꯟꯕꯅꯗꯤ ꯐꯩꯗꯅ ꯑꯈꯣꯏꯅ ꯀꯩꯅꯣ ꯇꯧ ꯃꯣꯏꯁꯨ ꯑꯦ ꯅꯨꯡꯉꯥꯏꯖꯗꯣꯏꯅꯦꯕ ꯍꯥꯏꯔꯤꯕ ꯍꯥꯏꯗꯤ ꯑꯈꯣꯏ ꯑꯃ ꯂꯥꯛꯀꯅꯤ ꯍꯥꯏꯕ ꯑꯗꯣ ꯉꯍꯥꯟꯋꯥꯏꯗ ꯑꯗꯨꯝ ꯂꯥꯛꯑꯝꯃꯒ ꯍꯧꯖꯤꯛ ꯍꯧꯖꯤꯛꯅ ꯂꯥꯛꯇꯕꯤꯗꯤ ꯏꯃꯥꯥ ꯍꯣꯏꯁꯨ ꯎꯅꯗꯕ ꯀꯨꯏꯔꯦ ꯋꯥꯈꯜꯁꯨ ꯅꯨꯡꯉꯥꯏꯔꯝꯃꯣꯏꯅꯦ ꯍꯥꯏꯗꯤ ꯃꯆꯥ ꯃꯆꯥꯁꯤꯡꯅꯤꯅ ꯅꯨꯡꯁꯤꯔꯤꯅꯤ ꯃꯣꯏꯗꯤ ꯑꯩꯈꯣꯏ ꯎꯖꯔꯒ ꯑꯗꯨꯝ ꯍꯔꯥꯎꯖꯕꯅꯦ ꯍꯥꯏꯕ ꯑꯩꯈꯣꯏ ꯂꯥꯛꯄꯗ ꯉꯍꯥꯟꯋꯥꯏ ꯑꯦ ꯆꯥꯎ ꯈꯣꯠꯂꯨ ꯊꯛꯎ ꯑꯦꯁ ꯀꯩꯅꯣ ꯇꯧ ꯅꯣꯏ ꯑꯄꯥꯝꯕ ꯇꯧ ꯑꯦ ꯀꯩ ꯋꯥꯠꯂꯤ ꯈꯣꯠꯂꯤꯒ ꯇꯧꯔꯒ ꯏꯃꯥꯅꯒ ꯅꯨꯡꯁꯤꯅ ꯇꯧꯕꯗꯣ ꯀꯨꯏꯔꯦꯅꯦ ꯇꯧꯗꯕ
ꯍꯣꯏ ꯍꯣꯏ ꯏꯇꯥꯎ ꯅꯣꯡ ꯐꯥꯗꯣꯛ ꯍꯦꯛ ꯂꯥꯛꯑꯣꯀꯣ ꯑꯩꯁꯨ ꯁꯣꯝꯗ ꯀꯩꯅꯣꯒꯤ ꯊꯕꯛ ꯑꯃꯨꯛ ꯀꯧꯔꯛꯑꯦ ꯑꯗꯨꯗꯤ ꯑꯃꯨꯛ ꯑꯩ ꯀꯨꯝꯃꯨꯈꯤꯒꯦ ꯅꯪꯅ ꯁꯪꯀꯥꯟꯗ ꯑꯗꯨꯝ ꯍꯦꯛ ꯂꯥꯛꯑꯣ ꯑꯩꯁꯨ ꯏꯃꯥꯍꯣꯏꯗ ꯂꯥꯛꯅꯕ ꯍꯥꯏꯔꯒꯦꯀꯣ ꯎꯝ
ꯍꯣ ꯍꯣ ꯍꯣꯏ